ꯇꯥꯕ ꯀꯩꯗꯧꯔꯤꯅꯣ
ꯆꯥ ꯊꯛꯀꯦ ꯇꯧꯔꯤꯌꯦ ꯆꯥ ꯊꯛꯁꯤꯔꯣ
ꯀꯔꯝꯕ ꯆꯥ ꯄꯤꯕ꯭ꯔꯣ ꯉꯁꯤ
ꯑꯁ ꯅꯠꯇꯦꯌꯦ ꯑꯁꯤꯗꯤ ꯀꯦꯐꯦꯗꯅꯦ
ꯁꯦꯁ ꯃꯤꯗꯤ ꯄꯩꯁꯥ ꯄꯥꯏꯕꯅꯤꯅꯀꯣ
ꯑꯧ
ꯀꯅꯥ ꯀꯅꯥ ꯆꯠꯂꯒ ꯂꯩꯕ꯭ꯔꯣ
ꯑꯩꯅꯦ ꯏꯟꯆꯦꯅꯦ ꯏꯃꯥꯟꯅꯕꯤ ꯑꯅꯤꯒ
ꯑꯣ ꯅꯨꯡꯉꯥꯏꯔꯤꯕꯣ ꯅꯨꯡꯉꯥꯏꯔꯤꯕꯣ ꯉꯁꯤꯗꯤ ꯀꯔꯤ ꯀꯔꯤ ꯍꯦꯟꯖꯥꯡ ꯆꯥꯔꯒ ꯂꯩꯕ꯭ꯔꯣ
ꯉꯁꯤꯗꯣ ꯑꯌꯨꯛꯇ ꯀꯔꯤ ꯆꯥꯕ꯭ꯔꯥ ꯀꯣ ꯈꯣꯏꯗ ꯑꯣ ꯁꯤꯡꯖꯨ ꯆꯥꯏꯌꯦ ꯁꯤꯡꯖꯨꯁꯨ ꯑꯂꯨꯅꯤ ꯑꯦ ꯅꯠ ꯇꯦ ꯑꯂꯨ ꯅꯠꯇꯦ ꯎꯝ ꯃꯤꯃꯤꯅꯦ ꯑꯗꯨꯒ ꯌꯦꯡꯗꯦꯝ ꯈꯪꯕ ꯅꯠ
ꯈꯪꯉꯦ ꯈꯪꯉꯦ ꯌꯦꯟꯗꯦꯝ ꯍꯥꯏꯕꯅꯦ
ꯍꯣꯏ ꯌꯦꯟꯗꯦꯝ
ꯑꯗꯨ ꯑꯗꯨꯒ ꯃꯥꯡꯒꯟꯒ ꯀ ꯑꯗꯨ ꯆꯥꯏꯌꯦ
ꯌꯥꯝ ꯍꯥꯎꯅꯤꯀꯣ ꯃꯤꯒꯤꯗꯤ
ꯍꯥꯎꯇꯦ ꯑꯁ ꯍꯥꯎꯇꯕꯅꯦ ꯃꯍꯥꯎ ꯌꯥꯎꯗꯦꯌꯦ
ꯍꯥꯎꯕꯅꯤ ꯍꯦ ꯅꯆꯤꯟ ꯊꯤꯅꯨ ꯅꯪ ꯁꯤꯁꯨ
ꯑꯁꯦꯡꯕꯅꯦ ꯍꯥꯎꯇꯦꯕ ꯃꯍꯥꯎ ꯌꯥꯎꯗꯦꯕ ꯆꯝꯃꯦꯕ ꯀꯔꯤꯅꯣ ꯈꯪ ꯅꯣ ꯏꯠꯁ ꯅꯣꯠ ꯐ꯭ꯔꯦ
ꯍꯦ ꯑꯀꯪꯕ꯭ꯔꯥ
ꯀꯪꯗꯦ ꯌꯥꯝ ꯀꯪꯕ ꯑꯣꯏꯗ꯭ꯔꯁꯨ ꯑꯁ ꯈꯪꯗꯦ ꯍꯥꯎꯇꯦ ꯍꯥꯎꯇꯦ ꯍꯥꯏꯔꯗꯤ ꯂꯣꯏꯔꯦ ꯃꯣ ꯗꯣ ꯐꯨꯠꯂꯒ ꯊꯣꯡꯕ ꯑꯗꯨꯒ ꯎꯝ ꯀꯩꯅꯣ ꯇꯧꯕ ꯎꯝ ꯊꯨꯝ ꯀꯩꯀꯥꯗꯣ ꯑꯁ ꯈꯪꯗꯦ ꯑꯁ ꯈꯪꯗꯦꯗ ꯃꯣꯏꯅ ꯊꯣꯡꯕꯁꯦ
ꯌꯨꯝꯗꯒꯤ ꯌꯨꯝꯗ ꯒꯤ ꯂꯥꯛꯄꯅꯤꯅ ꯑꯍꯥꯎ ꯑꯍꯥꯎꯕꯗꯤ ꯄꯣꯔꯛꯔꯝꯅꯤꯅꯦ ꯃꯣꯏꯁꯤꯡꯗꯣ
ꯎꯝ
ꯅꯪꯗꯤ ꯉꯁꯥꯏꯗꯣ ꯅꯇꯣꯝꯇ ꯆꯥꯛ ꯆꯥꯕ ꯅꯠꯇ꯭ꯔꯣ ꯀꯔꯤꯒꯤꯔꯥ
ꯑꯣ ꯑꯩꯗꯨ ꯗꯍꯤ ꯊꯛꯄ ꯆꯥꯛ ꯂꯥꯝꯕ ꯑꯗꯨꯒꯤ ꯃꯣꯏꯗꯣ ꯏꯟꯁꯥꯡ ꯊꯣꯡꯕꯗꯣ ꯑꯩꯗꯣ ꯉꯥꯏ ꯉꯝꯗꯕꯀꯣ
ꯑꯣ ꯑꯩꯗꯤ ꯅꯪꯁꯦ ꯀꯩꯅꯣꯝ ꯇꯧꯔꯕ ꯃꯥꯜꯂꯦ ꯌꯥꯝ ꯅꯨꯡꯉꯥꯏꯇꯦꯅ ꯌꯦꯡꯔꯒ ꯂꯩꯕꯅꯦ
ꯑ ꯑꯗꯨꯏ ꯅꯇ
ꯐꯥꯒꯤ ꯇꯧꯕꯅꯤꯅ ꯑꯩꯁꯨ
ꯍꯣꯏꯗ ꯁꯥꯏꯌꯦ ꯑꯁ ꯑꯁꯤꯁꯨ ꯌꯦꯡꯒꯅꯤ
ꯅꯣꯏꯒꯤ ꯔꯨꯝꯗꯣ ꯉꯁꯤꯗꯤ ꯏꯪꯔꯕ꯭ꯔꯣ ꯀꯔꯝꯍꯥꯏ ꯇꯧꯕ꯭ꯔꯣ
ꯏꯪꯗꯤꯌꯦ
ꯑꯩꯈꯣꯏꯗꯤ ꯍꯟꯗꯛꯇꯤ ꯈꯔ ꯏꯪꯉꯤꯅꯦ
ꯑ ꯑꯩꯗꯤ ꯃꯄꯥꯟꯗ ꯀꯣꯏꯆꯠ ꯆꯠꯂꯤ
ꯑꯣ ꯍꯟꯗꯛ ꯈꯔ ꯅꯣꯡ ꯆꯨꯔꯛꯄꯒꯤꯀꯣ
ꯎꯝ
ꯈꯔ ꯏꯪꯉꯦꯅꯦ
ꯎꯝ ꯏꯪꯗꯦꯗ ꯑꯩꯈꯣꯏꯗꯗꯤ
ꯑꯣ
ꯆꯞ ꯃꯅꯥ ꯂꯩ ꯀꯣꯏꯗ ꯂꯩꯕ꯭ꯔꯣ ꯔꯨꯝꯗ ꯂꯩꯕ꯭ꯔꯣ
ꯍꯣꯏ ꯍꯧꯖꯤꯛꯇꯤ ꯑꯩꯗꯣ ꯀ꯭ꯂꯥꯁ ꯍꯂꯛꯄꯗ ꯑꯣꯉꯥꯏꯔꯤꯌꯦ ꯈꯔꯗꯤ ꯍꯥꯐ ꯑꯔꯃꯨꯛꯇꯤ ꯑꯦ ꯅꯠꯇꯦ ꯑꯁ ꯀꯨꯏꯔꯒꯗꯤ ꯂꯥꯏꯗꯤ ꯂꯥꯏꯈ꯭ꯔꯕ ꯃꯥꯂꯦ ꯐꯣꯔ ꯊꯥꯔꯇꯤ ꯈꯔ ꯍꯦꯟꯕ꯭ꯔꯥ ꯑꯗꯨꯗꯒꯤ ꯍꯜꯂꯛꯄꯅꯦꯕ
ꯑꯣ
ꯑꯗꯨꯗꯒꯤ ꯍꯧꯖꯤꯛꯇꯤ ꯈꯔ ꯋꯥꯔꯛꯄꯒꯤꯀꯣ ꯍꯤꯄ꯭ꯔꯒ ꯂꯩꯌꯦ ꯅꯣꯏꯗꯤ ꯀ꯭ꯂꯥꯁ ꯍꯥꯎꯅꯤꯉꯥꯏ ꯌꯥꯝ ꯋꯥꯠꯂꯤꯀꯣ
ꯋꯥꯠꯂꯤ ꯑꯣ ꯑꯩꯈꯣꯏꯗꯣ ꯗꯦꯠ ꯑꯃ ꯊꯣꯛꯈ꯭ꯔꯦ ꯀꯩꯅꯣ ꯑ ꯗꯦꯠ ꯇ꯭ꯋꯦꯟꯇꯤ ꯑꯩꯠ ꯇ ꯍꯧꯒꯅꯤ ꯍꯥꯏꯌꯦ
ꯁꯤꯃꯟ ꯒꯤ ꯑꯣ
ꯍꯅ ꯇꯥꯟꯕꯁꯤ ꯑꯁ ꯈꯡꯗꯦ ꯌꯥꯝ ꯇꯜꯂꯦ
ꯍꯗ ꯅꯣꯏꯗꯤ ꯑꯗꯨ ꯑꯣꯏꯔꯁꯨ ꯌꯥꯝ ꯋꯥꯠꯂꯦꯅ ꯍꯧꯖꯤꯛ ꯀ꯭ꯂꯥꯁ ꯍꯥꯎꯅꯤꯡꯉꯥꯏ
ꯎꯝ
ꯅꯨꯡꯉꯥꯏꯅ ꯄꯣꯊꯥꯔꯒ ꯂꯩꯥꯌꯨ ꯍꯧꯖꯤꯛ ꯃꯇꯝꯗꯤ
ꯑꯁꯦꯡꯕꯩꯔꯣ ꯆꯥꯛ ꯆꯥꯅꯤꯡꯗ꯭ꯔꯤꯗ ꯅꯣꯏ ꯆꯥꯛ ꯆꯥꯅꯤꯡꯉꯤꯕꯣ
ꯑꯍꯣꯏ
ꯎꯝ
ꯑꯁ ꯑꯩꯗꯤ ꯍꯧꯖꯤꯛꯁꯨ ꯆꯥꯛ ꯂꯥꯝꯔꯒ ꯂꯥꯛꯑꯦ ꯀ꯭ꯂꯥꯁ ꯆꯠꯂꯗꯤ ꯆꯥꯛ ꯌꯥꯝ ꯌꯥꯝ ꯂꯥꯃꯦ ꯀ꯭ꯔꯤ ꯇꯧ ꯇꯥꯎꯕꯩꯔ ꯈꯪꯗꯦ
ꯀꯨꯝꯃꯛ ꯑꯣ ꯆꯥ ꯊꯛꯁꯦ
ꯑꯁ ꯍꯧꯖꯤꯛꯇꯤ ꯑꯩ ꯏꯅꯔꯖꯤ ꯌꯥꯝ ꯂꯩꯇꯦ
ꯑꯩ ꯏꯔꯨꯈꯤꯅꯤ ꯍꯧꯖꯤꯛꯇꯣ ꯑꯩ ꯏꯔꯨꯈꯤꯅꯤ ꯑꯗꯨ ꯂꯣꯏꯔꯒ ꯑꯁꯤꯗ ꯉꯥꯏꯍꯥꯛꯇꯪ ꯁꯅꯥꯈꯤꯅꯤ ꯑꯗꯨ ꯂꯣꯏꯔꯒ ꯆꯥꯛ ꯆꯥꯔꯅꯤ
ꯎꯝ ꯁꯅꯔꯅꯨ ꯍꯣꯔꯦꯟ ꯁꯅꯔꯣ ꯂꯥꯛ
ꯎ ꯍꯣꯔꯦꯟ ꯗꯤ ꯕꯣꯜ ꯌꯦꯡꯒꯅꯤꯅ
ꯑꯁ ꯅꯪꯁꯨ ꯕꯣꯜ ꯌꯦꯡꯕ ꯍꯩꯕ꯭ꯔꯣꯅꯦ
ꯍꯣꯏ ꯍꯣꯔꯦꯟꯗꯤ ꯕꯣꯜ ꯌꯦꯡꯂꯡꯉꯒ ꯐꯖꯅ ꯅꯥꯏꯈꯤꯅꯤꯅꯦ ꯑꯩꯈꯣꯏ ꯅꯥꯏ ꯔꯗꯣꯏꯅꯦ ꯉꯁꯤꯗꯤ
ꯅꯪ ꯑꯥꯔꯖꯦꯟꯇꯤꯅꯥꯒꯤ ꯐꯦꯟ ꯔꯣꯕ
ꯑꯣꯏꯗ
ꯑꯦꯁ
ꯑꯩꯗꯤ ꯅꯣꯏꯕꯨ ꯒ꯭ꯔꯨꯞꯄꯨ ꯒ꯭ꯔꯨꯞꯇ ꯌꯦꯡꯉꯒꯥ ꯅꯣꯛꯄ ꯂꯧꯔꯒ ꯂꯩꯥꯏꯕꯅꯤꯅꯦ
ꯑꯁ ꯍꯣꯏ ꯉꯔꯥꯡ ꯅꯣꯛꯄꯁꯤ ꯑꯩꯁ
ꯅꯡ ꯁꯤꯁꯨ ꯑꯦꯛꯇꯤꯞꯇꯤ ꯑꯣꯏꯍꯦ
ꯏꯁ ꯑꯣꯏꯗ꯭ꯔꯗꯤ ꯑꯩꯈꯣꯏꯗꯤ ꯑꯦꯚ꯭ꯔꯤ ꯒ꯭ꯔꯨꯞꯅꯦ ꯑꯦꯛꯛꯇꯤꯚꯁꯦ
ꯇꯥꯎꯑꯣꯒꯕꯅꯤꯁꯨꯨꯃꯥꯏꯅ ꯑꯦꯛꯇꯤꯚꯇꯤ
ꯎꯝ ꯑꯩꯈꯣꯏꯅ ꯑꯦꯛꯇꯤꯞ ꯑꯣꯏꯗ꯭ꯔꯗꯤ ꯀꯅꯥꯅ ꯑꯣꯏꯒꯅꯤꯌꯦ
ꯍꯣꯏ ꯅꯪ ꯁꯤꯁꯨ ꯑꯁ ꯑꯃꯥ ꯅꯨꯄꯥꯒꯤꯗꯣ ꯁꯤꯔꯁꯨ ꯍꯤꯡꯉꯁꯨ ꯅ ꯇꯥꯎꯕ ꯃꯥꯜꯂꯦꯍꯦ
ꯀꯔꯤ ꯁꯤꯔꯁꯨ ꯍꯤꯡꯂꯁꯨ ꯀꯔꯤ ꯐꯨꯠꯕꯣꯜ ꯔꯣꯕ
ꯐꯨꯠꯕꯣꯜꯒꯤꯗ ꯋꯥ ꯍꯥꯏꯔꯣ ꯅꯪꯁꯤꯁꯨ
ꯑꯣ ꯀꯔꯤ ꯁꯤꯔꯁꯨ ꯍꯤꯡꯉꯁꯨ ꯀꯔꯤ
ꯅꯦ ꯅꯣꯏꯒꯤ ꯑꯃꯥꯗꯣ ꯁꯤꯕ ꯅꯠꯇ꯭ꯔꯣ ꯉꯔꯥꯡ ꯑꯥ ꯉꯁꯥꯏ
ꯍꯣꯏ ꯍꯣꯏ
ꯑꯗꯨꯒꯅꯤꯗ ꯑꯩꯅ ꯍꯥꯏꯔ ꯂꯩꯕꯗꯤ ꯅꯪꯁꯨ ꯑꯗꯨ ꯅꯨꯄꯥꯒꯤ ꯗꯥꯏꯍꯔꯠ ꯐꯦꯟꯁ ꯔꯍꯥꯢꯕꯅꯦ
ꯅꯠꯇꯦꯍꯦ ꯑꯩꯗꯤ ꯑꯩꯗꯤ ꯁꯨꯝ ꯃꯣꯏꯅ ꯑꯩꯗꯤ ꯍꯦꯂꯦꯟ
ꯑꯥ ꯅꯣꯏꯒꯤꯗꯤ ꯍꯤꯡꯂꯒ ꯂꯩꯌꯦ ꯅ ꯑꯗꯨꯝ
ꯑꯧ ꯃꯣꯏꯅ ꯁꯨꯝ ꯋꯥꯊꯤ ꯇꯧꯕꯗꯨꯗ ꯑꯩꯁꯨ ꯌꯥꯎꯍꯧꯕꯒꯤ ꯋꯥꯅꯤꯗ ꯑꯩ ꯑꯗꯨ ꯑꯣꯏꯗꯦꯗ
ꯍꯧꯖꯤꯛꯇꯤ ꯂꯝꯕꯤꯗ ꯆꯠꯂꯒ ꯂꯩꯕ꯭ꯔꯣ
ꯎꯝ ꯎꯝ ꯎ ꯎꯝ ꯎꯝ ꯎꯝ
ꯅꯣꯏ ꯅꯣꯏ ꯃꯐꯝꯗꯗꯤ ꯅꯣꯡ ꯆꯨꯗꯔꯕ꯭ꯔꯣ
ꯎꯁ ꯅꯣꯢ ꯃꯐꯝꯗꯗꯤ ꯅꯣꯡ ꯆꯨꯗꯕꯔꯣ ꯆꯨꯌꯦ
ꯑꯣ ꯍꯣꯏ ꯗꯗꯤ ꯅꯣꯡ ꯆꯨꯗꯕꯒꯤ ꯌꯥꯝ ꯋꯥꯅ ꯂꯩꯔꯦꯅꯦ
ꯏꯁ ꯌꯥꯝ ꯄꯥꯛꯇꯦ
ꯁꯨꯃꯥꯏꯅ ꯇꯧꯒꯅꯨ ꯑꯩ ꯅꯪꯗꯤ ꯍꯧꯖꯤꯛꯀꯤ ꯀꯩ ꯇꯧꯔꯤꯅꯣ
ꯇꯨꯝꯃꯤꯌꯦ ꯌꯀꯥꯝ ꯆꯜꯂꯒ ꯐꯝ ꯃꯤꯌꯦ ꯑꯁ ꯑꯩ ꯇꯨꯝꯅꯤꯡꯉꯦ ꯑꯁ ꯎꯝ ꯑꯁ ꯑꯁ
ꯀꯔꯤ ꯀꯔꯤ ꯇꯧꯔꯒ ꯂꯩꯕ꯭ꯔꯣ ꯅꯣꯏꯗꯤ
ꯀꯩꯁꯨ ꯇꯧꯗꯦ ꯆꯥꯛ ꯆꯥꯕ ꯇꯣꯛꯑꯦ ꯑꯗꯨꯒ ꯉꯥꯏꯍꯥꯛ ꯇꯨꯝꯃꯦ ꯍꯧꯒꯠꯂꯦ ꯉꯥꯏꯍꯥꯛ ꯊꯕꯛ ꯇꯧꯔꯦ
ꯑꯣ
ꯂꯣꯢꯔꯦ
ꯇꯥꯎꯕ꯭ꯔꯣ ꯉꯁꯤꯗꯤ
ꯀꯔꯤꯁꯨ ꯇꯧꯗꯦ ꯒꯦꯝ ꯁꯥꯟꯅꯕꯁꯤꯅꯦꯅ
ꯄꯩꯁꯥ ꯐꯥꯡꯕꯅꯦ ꯒꯦꯝ ꯁꯟꯅꯕꯗ
ꯀꯔꯤ ꯀꯔꯤ ꯒꯦꯝ ꯁꯟꯅꯕꯗ
ꯃꯤ ꯀꯤ ꯒꯦꯝ ꯁꯟꯅꯕꯗ ꯄꯩꯁꯥ ꯐꯪꯉꯦ ꯍꯥꯢꯌꯦ
ꯒꯦꯝ ꯁꯟꯅꯕꯗ
ꯚꯦꯝꯁ ꯁꯅꯥꯕꯗ ꯃꯤꯗꯤ ꯄꯩꯁꯥ ꯐꯪꯉꯦ ꯍꯥꯏꯌꯦꯕ
ꯍꯣꯕ ꯑꯩꯗꯤ ꯈꯪꯗꯦꯕ
ꯑꯦ
ꯎꯝ ꯅꯪꯁꯨ ꯇꯧꯋꯣꯅ
ꯎꯝ ꯑꯩ ꯑꯗꯨꯒꯨꯝꯕꯗ ꯆꯪꯕ ꯃꯤ ꯅꯠꯇꯦ ꯇꯨꯒꯤ ꯍꯥꯏꯇꯦꯕꯥ
ꯆꯥꯛ ꯆꯥꯕ꯭ꯔꯣꯕ
ꯇꯥꯕ꯭ꯔꯣ
ꯇꯥꯏꯌꯦ
ꯍꯜꯂꯣ ꯑꯥ ꯍꯦꯛ ꯇꯥꯔꯤ ꯑꯩꯗꯣ ꯆꯛꯂꯥꯃꯕꯒꯤ ꯉꯔꯤꯒ ꯉꯀꯪꯀꯣ ꯆꯥꯔꯒ ꯂꯩ ꯍꯧꯖꯤꯛ ꯆꯥꯛꯂꯥꯃꯟꯕꯒꯤ ꯑꯩꯗꯤ ꯉꯥꯔꯤꯗꯗꯤ ꯉꯥꯔꯤ ꯒꯤꯗꯤ ꯁꯤꯅꯤꯉꯥꯏ ꯃꯤꯅꯦꯅ ꯑꯗꯨꯅ ꯌꯥꯝ ꯍꯥꯎꯃꯟꯕꯒꯤ ꯆꯥꯔ ꯂꯩ ꯍꯧꯖꯤꯛ
ꯑꯣ ꯅꯅꯥꯎ ꯅꯨꯄꯤꯗꯣ ꯍꯣꯏ ꯀꯣꯏꯔꯛꯀꯦ ꯅꯣꯡꯃꯗ ꯑꯩ ꯍꯧꯖꯤꯛ
ꯎꯝ ꯏꯅꯥꯎ ꯅꯨꯄꯤ ꯀꯅꯥꯅꯣ
ꯑꯁ ꯉꯔꯥꯡꯒꯤ ꯅꯅꯥꯎꯅꯨꯄꯤꯗꯣ
ꯑꯥ ꯑꯥ ꯑꯥ ꯑꯩ ꯑꯩꯗꯒꯤ ꯅꯨꯃꯤꯠ ꯇꯔꯥ ꯑꯉꯥꯡ ꯑꯣꯏꯕꯅꯦ
ꯑꯣ ꯑꯣ ꯑꯗꯨ ꯑꯣꯏꯔꯗꯤ ꯑꯩꯉꯣꯟꯗꯒꯤ ꯃꯥꯅ ꯍꯟꯕ꯭ꯔꯣ
ꯍꯣꯏ
ꯑꯦ ꯃꯥꯗꯣ ꯄꯪꯅꯣꯛꯇ ꯃꯥ ꯃꯗꯣ ꯑꯗꯨꯝ ꯅꯣꯛꯑꯦꯅꯦ
ꯑꯣ ꯅꯕꯅꯤ ꯋꯥꯔꯤ ꯁꯅꯥꯕꯗ ꯅꯣꯛ ꯅꯧ ꯅꯣꯛꯑꯒ ꯂꯣꯏꯁꯤꯟꯈ꯭ꯔꯦ ꯍꯥꯏꯌꯦ ꯃꯥꯁꯨ
ꯍꯣꯏ ꯑꯩꯅꯁꯨ ꯈꯔ ꯅꯣꯛꯍꯟꯕꯤꯕꯅꯦ ꯃꯥꯗꯣ
ꯑꯣ ꯑꯗꯨꯒꯤ ꯑꯗꯨꯝ ꯃꯥ ꯑꯥ ꯃꯥꯅꯁꯨ ꯁꯥꯟꯅꯕ ꯅꯨꯡꯉꯥꯏ ꯃꯥꯜꯂꯦ ꯅꯪꯕꯨ ꯎꯝ ꯏꯕꯥꯅꯤ ꯅꯣꯛ ꯅꯣꯛꯑꯒꯗ ꯃꯥꯗꯣ ꯀꯨꯟꯅ ꯂꯥꯏꯕꯒꯤꯀꯣ ꯍꯟꯗꯛ
ꯑꯣ
ꯑꯗꯨꯒꯤ ꯅꯦꯠꯋꯔꯛꯇꯨ ꯅꯨꯡꯉꯥꯏꯇꯦꯕ
ꯍꯣꯏ ꯃꯥꯅ ꯅꯣꯛ ꯃꯥꯅ ꯅꯣꯛꯄ ꯀꯥꯟꯗꯀꯣ ꯑꯗꯨꯀꯥꯟꯗ ꯀꯟꯅ ꯇꯥꯕ ꯅꯣꯛꯄ ꯂꯣꯏꯈ꯭ꯔꯗꯤ ꯇꯥꯗꯕ
ꯑꯥ ꯍꯣꯏ ꯃꯣꯏꯒꯤ ꯃꯈꯣꯟꯗꯣ ꯁꯨ
ꯑꯣ
ꯇꯞꯅ ꯇꯥꯏꯕ ꯃꯥꯒꯤ ꯃꯈꯣꯟꯗꯣ
ꯑꯣ
ꯅꯪꯗꯁꯨ ꯁꯨꯃꯥꯏꯅ ꯇꯧꯕ ꯍꯥꯏꯗꯤ ꯑꯩꯉꯣꯟꯗ ꯑꯗꯨ ꯃꯥꯅꯗꯤ ꯁꯨꯃꯥꯏꯅ ꯍꯥꯏꯑꯦ ꯃꯤ ꯑꯇꯣꯞꯄꯅꯗꯤ ꯑꯩꯒꯤ ꯃꯈꯣꯟꯗꯣ ꯐꯖ ꯐꯖꯅ ꯁꯦꯡꯅ ꯇꯥꯏꯑꯦꯅ ꯍꯥꯏꯌꯦ ꯍꯥꯏꯌꯦ
ꯑꯣ ꯍꯌꯦꯡ ꯑꯩ ꯉꯥꯛ ꯇꯥꯔꯦ ꯑꯗꯨꯗꯤ ꯁꯦꯡꯅ ꯇꯥꯗꯕꯁꯦ
ꯑꯩꯁꯨ ꯇꯥꯗꯦꯕ ꯑꯩꯅ ꯅꯪꯅ ꯅꯣꯛꯄꯒꯨꯝꯕ ꯎꯝ ꯇꯧꯕ ꯃꯇꯝꯗꯒꯤꯈꯛꯇ ꯅꯪꯒꯤ ꯚꯣꯏꯁꯁꯦ ꯐꯖꯅ ꯇꯥꯏꯑꯌꯦꯅꯑꯩꯅ ꯁꯨꯃꯥꯏꯅꯍꯥꯏꯕ
ꯑꯥ
ꯑꯗꯨꯗꯒꯤ ꯃꯥꯖꯨ ꯃꯤ ꯑꯇꯣꯞꯄ ꯃꯥꯗꯣ ꯃꯤ ꯑꯇꯣꯞꯄ ꯁꯤꯡꯕꯨꯖꯨ ꯇꯧꯋꯦꯕ
ꯎꯪꯝ
ꯑꯥꯗꯨꯒꯤ ꯑꯩꯅ ꯅꯪꯖꯦ ꯑꯩꯉꯣꯟꯗꯗꯤ ꯕꯦꯔꯥ ꯌꯥꯝ ꯇꯥꯔꯤꯌꯥꯅ ꯍꯥꯏꯕ
ꯎꯪ
ꯗꯣ ꯅꯪꯒꯤꯁꯨ ꯕꯦꯔꯥ ꯇꯥꯔꯃꯥꯜꯂꯦ ꯅꯪꯒꯤ
ꯑꯣꯑꯣ
ꯃꯥ ꯃꯤ ꯃꯤ ꯈꯔ ꯈꯔꯗꯤ ꯁꯨꯃꯥꯏꯅ ꯇꯧꯕ ꯂꯩꯌꯦꯕ ꯄꯤꯛꯅ ꯇꯥꯕꯀꯣ
ꯎꯪꯎꯪ
ꯇꯧꯕꯅꯤ
ꯆꯥꯑꯣ ꯆꯥꯑꯣ ꯍꯥꯎ ꯍꯥꯎꯅ ꯆꯥꯑꯣꯀꯣ ꯍꯥꯎꯅ ꯆꯥꯎꯑꯣꯕ ꯎꯝ